ꯇꯥꯕ꯭ꯔꯣ ꯋꯥꯔꯅꯤꯡ ꯋꯥ ꯋꯥ ꯋꯥꯔꯅꯤꯡ ꯂꯥꯛ ꯂꯥꯛꯑꯦ ꯑꯩꯉꯣꯟꯗ
ꯑꯩꯒꯤꯗꯤ ꯋꯥꯔꯅꯤꯡ ꯂꯥꯛꯇꯦ ꯅꯪꯗꯤ ꯐꯣꯟ ꯌꯦꯡꯔꯒ ꯂꯩꯕ꯭ꯔꯥ ꯍꯥ
ꯃ ꯍꯧꯖꯤꯛꯇꯤ ꯃꯇꯝ ꯃꯇꯝ ꯑꯣꯏꯕꯒꯤ ꯆꯠꯄꯅꯤ
ꯀꯔꯤꯅꯣ
ꯒꯤꯟ ꯇꯥꯕ꯭ꯔꯥ ꯍ ꯍꯧꯖꯤꯛ ꯗꯤ ꯃꯇꯝ ꯃꯇꯝ ꯂꯣꯏꯖꯒꯦ ꯑꯥꯏꯁ ꯅꯪꯁꯨ ꯅꯦꯠꯋꯥꯛ ꯐꯥꯎꯗꯦꯍꯦ
ꯅꯪꯒꯤ ꯁꯨꯅꯦ ꯅꯦꯋꯥꯔꯛ ꯌꯥꯗꯦ
ꯀꯩꯅꯣ ꯑꯩ ꯑꯩꯗ ꯅꯪ ꯍꯥꯏꯕ ꯑꯩ ꯀꯔꯤ ꯒ꯭ꯌꯥꯟ ꯇꯥꯗꯕ ꯂꯩꯕ꯭ꯔꯥ
ꯅꯪ ꯀꯔꯤ ꯍꯥꯏꯕꯅꯣ ꯋꯥꯔꯅꯤꯡ ꯂꯥꯛꯑꯦ ꯍꯥꯏꯕꯗꯣ ꯍꯥꯏꯕꯅꯦ
ꯑꯩꯒꯤ ꯐꯣꯟꯗ ꯋꯥꯔꯅꯤꯡ ꯋꯥꯔꯅꯤꯡ ꯍꯥꯏꯅ ꯂꯥꯛꯑꯦꯕ꯫
ꯑꯣ ꯑꯩꯗꯤ ꯑꯗꯨꯃꯥꯏ ꯂꯥꯛꯇꯦ꯫
ꯅꯨꯄꯤ ꯐꯖ ꯅꯨꯄꯤ ꯐꯖꯗꯕꯒꯒꯕꯨ ꯀꯣꯜ ꯇꯧꯕꯒꯤ ꯃꯥꯂꯦ
ꯑ ꯅꯪꯀꯣ ꯍꯥ ꯍꯥ
ꯑꯩꯅ ꯅꯨꯄꯤ ꯐꯖ ꯇꯕ ꯐꯖꯗꯕ ꯅꯨꯞ ꯅꯨꯄꯤꯕꯨ ꯀꯥꯎ ꯇꯧꯕꯒꯤ ꯃꯥꯜꯂꯦꯕ ꯅꯠꯇꯦ ꯅꯠꯇꯦ ꯑꯩ ꯑꯩ ꯑꯇꯣꯞꯄ ꯑꯇꯣꯞꯄꯕꯨ ꯀꯣꯜ ꯇꯧꯔꯗꯤ ꯑꯗꯨꯝ ꯇꯧꯗꯦꯕ
ꯎꯝ ꯌꯥꯗꯦ ꯅꯪꯒꯗꯣ
ꯀꯤꯌꯦ ꯅꯪꯒꯤ ꯏꯐꯦꯛꯇꯣ
ꯑ ꯑꯣꯏꯒꯅꯤ
ꯍ ꯁꯟꯗꯦꯕꯨ ꯉꯥꯏꯕ ꯉꯝꯗꯦ
ꯄꯁꯨ ꯉꯗ꯭ꯔꯦ ꯉꯁꯤ ꯀꯔꯤ ꯅꯨꯃꯤꯠꯅꯣ
ꯈꯪꯗꯦ ꯅꯤꯡ ꯊꯧꯀꯥꯜ ꯄꯥꯄꯣ ꯌꯁꯥꯏ ꯁꯥꯕ ꯀꯣꯟꯁꯦꯜ
ꯊꯥꯡꯖꯥ
ꯏꯔꯥꯏꯅꯦ ꯏꯔꯥꯏꯅꯦ ꯅꯣꯡꯃꯥꯏꯖꯤꯡꯕꯨ ꯀ ꯉꯥꯏꯕ ꯉꯝꯗꯦ
ꯑꯁꯃ
ꯇꯨꯝꯅꯤꯡꯕꯗꯣ ꯔꯦꯁ ꯇꯧꯔꯒ
ꯑ
ꯄꯨꯝꯝꯕ ꯃꯇꯝꯗꯤ ꯐꯪꯗꯤ ꯌꯥꯝ ꯐꯪꯗꯤ ꯐꯪꯉꯦꯕ ꯊꯕꯛ ꯂꯣꯏꯔꯁꯨ ꯑꯗꯨꯁꯨ ꯊꯕꯛ ꯂꯩꯇꯦ ꯍꯥꯏꯅ ꯃꯥꯏ ꯇꯥꯏꯝꯗꯣ
ꯎꯝ
ꯇꯣꯝ ꯇꯕꯤꯗ ꯂꯩꯅꯤꯡꯕ ꯑꯩꯗꯣ
ꯀꯔꯤꯒꯤꯅꯣꯅꯦ ꯑꯗꯣ ꯅꯪ ꯉꯁꯤ ꯇꯨꯝꯗꯕ꯭ꯔꯥ
ꯇꯣꯃꯦꯕ
ꯍ
ꯇꯨꯝꯃꯦ ꯑꯗꯨꯁꯨ ꯊꯕꯛ ꯂꯩꯇ꯭ꯔꯗꯤ ꯍꯌꯦꯡ ꯊꯕꯛ ꯂꯩꯇꯦ ꯍꯥꯏꯅ ꯐꯣꯟꯒꯨꯝꯕ ꯑꯗꯨꯝ ꯌꯦꯡꯉꯒ ꯂꯩꯕꯗꯣ ꯅꯨꯡꯉꯥꯏꯌꯦꯦꯅ
ꯍꯥꯥ
ꯑꯁ ꯦꯛꯒ꯭ꯔꯥꯎ ꯃꯈꯀꯣꯟꯟꯗꯤ ꯌꯥꯗ ꯍꯦ
ꯑꯗꯨꯅꯦ ꯅꯪꯒꯤꯁꯨꯅꯦ ꯑꯩꯒꯤꯁꯨꯅꯦ
ꯅꯪꯒꯤꯗꯤ ꯈꯔ ꯐꯔꯦ ꯑꯩꯗꯤ
ꯈꯪꯗ꯭ꯔꯦ ꯅꯪ ꯅꯪꯗꯤ ꯆꯔꯆ ꯆꯠꯅꯤꯡꯗꯕ꯭ꯔꯥ
ꯑꯣ ꯈꯪꯗꯦ ꯋꯥꯏ ꯑꯦ ꯑꯁ ꯍꯣꯏ
ꯋꯥꯟꯁꯗꯤ
ꯎꯝ
ꯆꯠꯇ꯭ꯔꯗꯤ ꯌꯥꯎꯔꯔꯣꯏ
ꯁ
ꯆꯠꯂꯒ ꯄ꯭ꯔꯊꯅꯥ ꯇꯧꯔꯒ ꯀꯣ ꯊꯦꯡꯀ꯭ꯌꯨ ꯍꯥꯏꯅ
ꯍꯣꯏ ꯍꯣꯏ ꯍꯣꯏ
ꯑ
ꯃꯇꯝ ꯐꯥꯕ ꯌꯦꯡꯁꯦ
ꯎꯝ ꯎꯝ
ꯍꯌꯦꯡꯁꯨ ꯊꯕꯛ ꯆꯠꯅꯤꯀꯣ
ꯆꯠꯇꯣꯏꯅꯦ ꯌꯥꯝ ꯋꯥꯔꯦ ꯂꯦꯞꯄ꯭ꯔꯒ ꯂꯩꯕꯒꯤꯅꯤ ꯂꯩꯕꯅꯤꯅ
ꯍꯌꯦꯡ ꯀꯦꯁ ꯂꯩꯅꯕ ꯃꯥꯜꯂꯦ ꯑꯩꯈꯣꯏꯒꯤꯗꯤ ꯅꯒꯤꯗꯤ ꯈꯪꯗꯦ
ꯀꯆꯦ ꯃꯈꯥꯗ ꯇꯧꯗꯣꯏꯔꯥ
ꯈꯨꯗꯦ
ꯃꯈꯣꯏꯅꯁꯥꯡꯟ ꯇꯧꯅꯤꯡꯉꯥꯏ ꯃꯥꯜꯂꯦ ꯀꯣ
ꯍꯣꯏ ꯎꯝ ꯍꯧꯖꯤꯛꯀꯥꯟꯁꯦ ꯑꯩꯈꯣꯏꯒꯤ ꯃꯐꯝꯗ
ꯑ ꯑ
ꯌꯥꯗꯦꯍꯦ ꯊꯕꯛ ꯂꯣꯏꯔꯒ ꯂꯥꯛꯄ ꯃꯇꯝꯗꯗꯤ ꯑꯁ ꯌꯥꯝ ꯇꯜꯂꯦ
ꯀꯔꯤ ꯃꯅꯝꯅꯣ
ꯚꯔ ꯑꯃ ꯂꯩꯌꯦꯕ
ꯑꯥ
ꯑꯗꯨꯒꯤ ꯃꯅꯝꯗꯨꯅꯦ
ꯑꯩꯗꯤ ꯅꯝꯗꯦꯅ ꯁꯤꯔꯠ ꯆꯠ
ꯑꯌꯥ ꯍꯧꯖꯤꯛꯇꯤ ꯑꯗꯨꯝ ꯄꯨꯡ ꯃꯇꯝꯗꯣ ꯌꯥꯝ ꯂꯥꯏꯕꯒꯤ ꯍꯧꯖꯤꯛꯇꯛꯇꯣ ꯌꯥꯔꯦꯕ ꯑꯗꯣ ꯃꯇꯝ ꯊꯕꯛ ꯂꯣꯏꯔꯒ ꯂꯥꯛꯥꯛꯄ ꯃꯇꯝꯗꯗꯤ ꯑꯜꯂꯥꯏꯌꯦ ꯑꯩ ꯑꯩꯒꯤ ꯀꯣꯛꯇꯣ ꯁꯥꯏꯌꯦ
ꯑꯥ
ꯌꯥꯥꯗꯦ ꯑꯁ ꯌꯨꯝ ꯌꯨꯝ
ꯍꯥꯏꯌꯣ ꯍꯥꯏꯌꯣ
ꯌꯨꯝ ꯌꯨꯝ ꯆꯠꯅꯤꯡꯕꯗꯣ
ꯌꯦꯝ ꯆꯠꯁꯤꯀꯣ
ꯍ ꯑꯩ ꯌꯥꯝ ꯆꯥꯅꯤꯡꯉꯦ
ꯑꯩꯁꯨ ꯌꯥꯝ ꯆꯥꯅꯤꯡꯈ꯭ꯔꯦ
ꯎꯝ
ꯆꯠꯂꯒ ꯑꯍꯥꯎ ꯑꯍꯥꯎꯕ ꯆꯥꯔꯒ ꯂꯩꯅꯤꯡꯈ꯭ꯔꯦ ꯑꯩꯗꯤ
ꯑꯣ ꯑꯩꯗꯤ ꯑꯩꯈꯣꯏꯒꯤ ꯑ ꯐꯥꯝꯒꯝꯕꯗ ꯆꯂꯒ ꯍꯥꯥ ꯍꯥ ꯂꯥꯏꯐ ꯗꯣ ꯑꯁ ꯑꯦꯗꯨꯝ ꯃꯥꯏꯄꯥꯥ ꯒꯥ ꯑꯗꯨꯝ ꯋꯥꯔꯤ ꯁꯥꯔꯒ ꯂꯥꯏꯅꯤꯡꯕ ꯇꯣꯂꯥꯏ ꯌꯥꯝ
ꯑꯩꯁꯤꯅꯦ ꯌꯥꯝ ꯄꯥꯝꯃꯛꯑꯦ ꯑꯗꯨꯃꯥꯏꯅ ꯇꯧꯅꯤꯅ
ꯍꯣꯏ
ꯑꯗ ꯑꯩ ꯋꯥ ꯑꯃ ꯍꯥꯡꯉꯦ
ꯊꯉꯣ
ꯅꯪ ꯅꯪꯒꯤ ꯅꯨꯄꯥ ꯂꯩꯕ꯭ꯔꯥ
ꯍꯩꯇꯦ ꯀꯩꯅꯣ
ꯍꯥꯒꯤ ꯇꯧꯒꯅꯨꯀꯣ
ꯅꯪꯕꯨꯅꯦ ꯅꯪꯕꯨꯅꯦ
ꯅꯪꯕꯨꯅꯦ ꯅꯨ ꯅꯨꯄꯥ ꯂꯩꯕ꯭ꯔꯥ ꯂꯩꯇꯕ꯭ꯔꯥ ꯑꯩꯅ ꯍꯥꯡꯕꯗꯣ
ꯑꯩ ꯑꯩ ꯍꯪ ꯅꯕ ꯃ ꯋꯥꯅꯤ ꯑꯗꯨꯗꯣ
ꯑꯩꯒꯤꯗꯤ ꯂꯩꯇꯦ ꯀꯔꯤꯅꯣ
ꯑꯦ ꯅꯪꯒꯤ ꯃꯥꯥꯟꯕꯤꯁꯤꯡꯅ ꯍꯥꯏꯌꯦ ꯀꯣ ꯁꯨ ꯌꯥꯝ ꯄꯧꯋꯦ ꯍꯧꯖꯤꯛꯀꯥꯟ ꯍꯧꯖꯤꯛꯀꯥꯟꯁꯦ ꯀꯣ ꯀꯣ ꯌꯝ ꯇꯧꯋꯦ ꯍꯥꯏꯌꯦ ꯅꯪꯒꯤ ꯗꯥꯏꯂꯦꯛ ꯗ
ꯒꯤ ꯇꯧꯕꯅ ꯐꯥꯒꯤ ꯇꯧꯕꯅꯀꯣ ꯑꯩꯗꯤ ꯑꯃ ꯂꯩꯅ ꯑꯩꯈꯣꯏꯒꯤ ꯅꯨꯄꯥ ꯑꯃ ꯅꯨꯄꯥ ꯑꯅꯤ ꯂꯩꯕꯗ ꯑꯃꯗꯣ ꯏꯁꯄꯦꯛ ꯍꯥꯞꯄ ꯅꯨꯄꯥꯗꯣ ꯍꯤ ꯍꯤ ꯍꯤ
ꯀꯩ ꯍꯥꯞꯄꯥ ꯅꯨꯄꯥ
ꯍꯣꯏ
ꯑꯦ ꯅꯪꯗꯤ ꯑꯁꯥꯡꯕ ꯑꯁꯥꯡꯕꯅꯤ ꯍꯥꯏꯕ ꯅꯠꯇ꯭ꯔꯣ
ꯑꯁꯥꯡꯕꯕꯨ ꯍꯥꯏꯕꯅꯦ ꯃꯗꯤ ꯏꯁꯄꯦꯛ ꯃꯥꯁꯨ ꯏꯁꯄꯦꯛ ꯍꯥꯞꯄꯤꯅ
ꯑ ꯍꯥꯞ ꯍꯥꯞꯄ꯭ꯔꯥ
ꯈꯪꯉꯦ ꯑꯩꯁꯨ ꯀꯥꯎꯒ꯭ꯔꯦ ꯑꯩꯁꯨ ꯀꯥꯎꯈ꯭ꯔꯦ ꯍꯥꯞꯄꯥ ꯃꯥꯂꯦ ꯅꯠꯇ꯭ꯔꯣ
ꯑꯣ ꯈꯪꯗꯦ ꯍꯣꯏ ꯍꯣꯏ ꯍꯥꯞꯄꯒꯨꯝ ꯍꯥꯞꯄꯒ ꯃꯥꯂꯦ ꯍꯣꯏ ꯑꯩ ꯍꯧꯖꯤꯛ ꯈꯟꯃꯛ
ꯍꯣꯏ ꯃꯥꯒꯤ ꯍꯣꯏ
ꯃꯥꯒꯤ ꯃꯥꯒꯤ ꯐꯦꯁ ꯃꯥ ꯃꯥ ꯃꯥꯒꯤ ꯍꯥꯏꯗꯣ ꯌꯥꯝ ꯁ ꯉꯥꯡ ꯋꯥꯡꯕꯒꯤ ꯑꯩꯈꯣꯏ ꯃꯥꯒꯤ ꯐꯦꯁꯇꯣ ꯀꯧꯈ꯭ꯔꯦꯕ
ꯑꯥ ꯃꯣꯏꯒꯤ ꯄꯦꯁꯁꯨ ꯎꯗ꯭ꯔꯦ ꯑꯗꯨꯒꯤꯅꯦ ꯀꯝꯄ꯭ꯌꯥ ꯆꯠꯄꯗ ꯍꯧꯖꯤꯛ
ꯁꯤ ꯅꯨꯄꯥꯒ ꯐꯣꯇꯣ ꯐꯣꯇꯣ ꯑꯥ ꯀꯥꯞ ꯀꯥꯞ ꯀꯥꯞꯄꯨꯀꯣ ꯍꯌꯦꯡꯗꯤ
ꯑ ꯐꯇꯣ ꯀꯥꯞꯁꯤꯔꯥ ꯑꯩꯈꯣꯏ ꯃꯤ ꯃꯉꯥ ꯇꯔꯨꯛ ꯀꯣ
ꯍꯣꯏ ꯌꯥꯝ ꯅꯣꯡꯅꯤꯡꯒꯅꯦ ꯅꯪꯒ ꯅꯪꯒ ꯑꯥ ꯂꯦꯞꯂꯒ ꯀꯣ ꯃꯥꯒꯤ ꯃꯥꯒꯤ ꯁꯦꯟ ꯑꯥ ꯋꯦꯁ
ꯍꯣꯏ ꯍꯣꯏ
ꯇꯥ ꯐꯥꯎ ꯈꯛꯇ ꯎꯝ ꯅꯪꯒꯤ ꯍꯥꯏꯠꯇꯣ
ꯑꯥ
ꯑꯗꯣ ꯁꯣꯏ ꯈꯔ ꯄꯤꯛ ꯄꯤꯛ ꯄꯤꯛꯀꯦ ꯍꯥꯏꯌꯦ ꯅꯪ ꯑꯩ ꯇꯥꯕꯗꯤ
ꯑꯦ ꯍꯥꯏꯕ꯭ꯔꯥ
ꯍꯣꯏ
ꯄꯤꯛꯇꯦ ꯑꯩꯗꯤ ꯆꯥꯎꯕꯅꯦ
ꯍꯦ ꯅꯠꯇꯦ ꯅꯪꯒꯤ ꯐꯣꯟ ꯅꯪꯒꯤ ꯈꯣꯟꯁꯨ ꯄꯤꯜ ꯄꯤꯛꯄ ꯃꯥꯜꯂꯦ
ꯑꯩꯒꯤ ꯐꯣꯟ
ꯍꯣꯟ ꯅꯪꯒꯤ ꯍꯣꯟ
ꯑꯩꯒꯤ ꯈꯣꯟꯔ ꯄꯤꯛꯇꯦ ꯀꯔꯤꯅꯣ
ꯍꯦ ꯅꯪ ꯄꯤꯛꯄ ꯃꯥꯜꯂꯦ ꯅꯪꯒꯤ ꯈꯣꯟꯅ
ꯑꯦ ꯐꯥꯒꯤ ꯇꯧꯒꯅꯨꯀꯣ ꯇꯣꯏꯖꯥꯠ
ꯍꯌꯦꯡꯗꯤ ꯍꯥ ꯑꯥ ꯍꯌꯦꯡꯗꯤ ꯀꯦꯁ ꯂꯩꯇ꯭ꯔꯗꯤ
ꯍꯥꯥ
ꯕꯦꯁꯤꯛꯁꯤꯡꯗ
ꯎꯝ
ꯑꯩꯈꯣꯏ ꯑꯩꯈꯣꯏꯒꯤ ꯑꯦꯟ ꯑꯩꯈꯣꯏꯒꯤ ꯑꯥꯔꯇꯔꯤꯗꯁꯨ ꯌꯥꯝꯝꯗ꯭ꯔꯁꯨ ꯌꯥꯏꯌꯦꯅ ꯕ꯭ꯂꯠꯇꯣ ꯇ꯭ꯔꯥꯏ ꯇꯧꯁꯦꯔꯥ ꯇ꯭ꯔꯥꯏ ꯇꯧꯁꯦꯔꯥ
ꯍ ꯑꯩꯗꯤ ꯀꯤꯌꯦ
ꯑꯩꯈꯣꯏ ꯀꯂꯦꯖ ꯍꯦ ꯑꯩꯁꯨ ꯅꯪꯕꯨ ꯀꯌꯦ ꯑꯗꯨꯁꯨ ꯑꯗꯨꯝ ꯇ꯭ꯔꯥꯏ ꯇꯧꯁꯦ ꯍꯥꯏꯕꯅꯤꯗ
ꯎꯝ ꯑ
ꯅꯪꯁꯨ ꯐꯖꯗꯕ ꯇꯧꯒꯅꯨꯕ
ꯎꯝ ꯅꯪꯒꯤ ꯏꯃꯥꯟꯅꯕꯤ ꯑꯃꯒ ꯇꯧꯔꯣ
ꯍꯣꯏ ꯍꯣꯏ ꯑꯗꯨꯗꯣ
ꯅꯪꯒꯤ ꯏꯃꯥꯗ ꯃꯤ ꯑꯃꯒ ꯇꯥꯕꯔꯣ ꯑꯩ ꯌꯦꯡꯒꯦ ꯑꯩꯒꯤ ꯑꯩꯒꯤ ꯕ꯭ꯂꯥ ꯑꯩꯒꯤ ꯕ꯭ꯂꯠ ꯈꯔꯁꯨ ꯂꯧꯊꯣꯛꯈ꯭ꯔꯗꯤ ꯑꯩꯗꯤ ꯁꯤꯒꯅꯦ
ꯅꯠꯇꯦ ꯑꯩ ꯍꯥꯏꯕꯗꯤ ꯗ꯭ꯔꯣꯞ ꯑꯃꯒꯨꯝꯕ ꯈꯛꯇꯅꯦ ꯑꯩ ꯑꯩꯈꯣꯏ ꯌꯥꯝ
ꯑꯗꯩ ꯑꯩꯒꯤꯗꯤ
ꯌꯥꯝ ꯂꯥꯎꯔꯗꯤ ꯑꯩꯈꯣꯏ ꯌꯥꯝ ꯂꯥꯎꯔꯗꯤ ꯌꯥꯝ ꯂꯧꯔꯒ ꯀꯥꯏ ꯀꯥꯏ ꯊꯝꯗꯣꯏꯅꯣ
ꯅꯠꯇꯦ ꯑꯩꯒꯤ ꯗ꯭ꯔꯣꯞ ꯑꯃꯁꯨ ꯂꯧꯊꯣꯛꯈ꯭ꯔꯗꯤ ꯑꯩ ꯌꯥꯔꯔꯣꯏꯌꯦꯦ
ꯑꯩ ꯑꯩꯒꯤ ꯏꯃꯥꯟꯅꯕꯤ ꯑꯩꯒꯤ ꯏꯃꯥꯟꯅꯕ ꯑꯃ ꯂꯩꯕ
ꯍꯣꯏ
ꯃꯥꯁꯨ ꯔꯦꯗꯤꯑꯣꯂꯣꯖꯤ ꯅꯠꯇꯦ ꯑꯣꯇꯤ ꯑꯣꯇꯤ ꯑꯣꯇꯤꯗ ꯃꯥꯁꯨ ꯏꯁꯇꯗꯤ ꯇꯧꯋꯦꯕ ꯑꯗꯣ ꯃꯣꯏꯒꯤꯗꯣ ꯃꯣꯏꯒꯤ ꯑꯦꯛꯁꯄꯦꯔꯤꯃꯦꯟꯒꯨꯝꯕ ꯄ꯭ꯔꯦꯛꯇꯤꯀꯦꯜ ꯂꯩꯕꯗꯣ ꯃꯤ ꯀ꯭ꯂꯥꯁ ꯗ ꯃꯣꯏ ꯃꯥꯒꯤ ꯀ꯭ꯂꯥꯁꯇꯣ ꯌꯥꯝ ꯃꯤ ꯃꯤꯗꯣꯃꯦ ꯃꯤꯗꯣ ꯌꯥꯝꯝꯕꯒꯤꯀꯣ
ꯑ
ꯑꯃ ꯑꯃ ꯑꯃ ꯃꯥꯅ ꯑꯦꯛꯁꯄꯔꯤꯃꯦꯟꯗꯣ ꯑꯗꯨꯝ ꯄ꯭ꯔꯦꯛꯇꯤꯀꯦꯜꯗꯣ ꯇꯧꯕ ꯃꯇꯝ ꯂꯩꯇꯦ ꯍꯥꯏꯌꯦꯕ꯫
ꯑꯥ
ꯑꯗꯨꯒꯤ ꯃꯥꯗꯣ ꯑꯗꯣ ꯁꯦꯔꯤꯟ ꯈꯣꯏ ꯏꯟꯁꯇ꯭ꯔꯨꯃꯦꯟ ꯈꯣꯏꯗꯣ ꯃꯥꯗꯣ ꯂꯩꯔꯒꯀꯣ ꯃꯥ ꯃꯥꯅ ꯂꯩꯔꯒ ꯃꯥꯒꯤ ꯕ꯭ꯔꯥꯗꯔꯗ ꯑꯦꯛꯁꯄꯔꯤꯃꯦꯟ ꯇꯧꯋꯦ
ꯑꯥ
ꯃꯥꯒꯤ ꯕ꯭ꯔꯗꯔꯗ ꯑꯦꯛꯁꯄꯔꯤꯃꯦꯟ ꯇꯧꯋꯦ ꯍꯥꯏꯌꯦ ꯑꯗꯣ ꯑꯩ ꯅꯣꯛꯅꯤꯡꯕꯗꯣ ꯃꯥꯒꯤ ꯃꯥꯅ ꯃꯥꯒꯤ ꯕ꯭ꯔꯗꯔꯅ ꯁꯦꯀ꯭ꯔꯤꯐꯥꯏꯁ ꯇꯧꯕꯗꯣ ꯁꯤꯔꯗꯤ ꯍꯥꯏꯅ ꯍꯥꯏꯔꯒ ꯌꯥꯝ ꯅꯣꯛꯅꯤꯡꯉ ꯅꯣꯛꯅꯤꯡꯕꯗꯣ
ꯀꯔꯤꯅ ꯑꯗꯣ
ꯍꯣꯏ
ꯃꯃꯤꯡꯁꯤꯡꯗꯣ ꯍꯥꯏꯒꯅꯨ ꯍꯥꯏꯕ ꯀꯔꯤꯒꯤꯅꯣ ꯅꯪꯁꯨ
ꯑꯩ ꯍꯥꯏꯗꯅ
ꯅꯠꯇꯦ ꯑꯣꯇꯤꯔꯥ ꯅꯪ ꯍꯥꯏꯕꯗꯣ ꯑꯗꯨ ꯃꯥꯏꯁꯨ ꯍꯥꯏꯗꯅꯣ
ꯎ ꯑꯗꯨ ꯑꯗꯨꯝ ꯇ ꯑꯗꯨꯝ ꯑꯣꯇꯤꯁꯨ ꯍꯥꯏꯕ ꯌꯥꯗꯕ꯭ꯔꯥ
ꯍꯥꯏꯒꯅꯣ ꯑꯁ ꯌꯥꯗꯦ
ꯑꯩꯒꯤ ꯃꯤꯡ ꯑꯩꯗꯤ ꯃꯤꯡ ꯈꯛꯇꯒꯨꯝꯕꯔꯥ ꯔꯣ ꯈꯪꯍ ꯌꯥ ꯃꯐꯝ ꯃꯐꯝꯒꯨꯝꯕ
ꯁꯨ ꯌꯥꯗꯦ
ꯃꯐꯝ ꯃꯐꯝꯒꯨꯝꯕ ꯃꯤꯡ ꯃꯤꯡ ꯃꯤꯡꯒꯨꯝꯕ ꯈꯇꯔ ꯈꯪꯉꯅꯤ
ꯑꯅꯤ ꯌꯥꯗꯦ
ꯑꯩꯗꯤ ꯁꯤꯒꯨꯝ
ꯍ ꯌꯥꯝ ꯁꯥꯈ꯭ꯔꯦ